ꯇꯄ꯭ꯔꯣ
ꯇꯥꯏꯌꯦ
ꯀꯗ ꯍꯧ ꯀ
ꯁꯨꯝ ꯂꯩꯔꯝꯃꯅꯤ
ꯆꯥꯛ ꯆꯥꯕꯤꯔꯕꯣ ꯑꯩꯈꯣꯏ ꯏꯆꯟꯕꯨ
ꯆꯥꯛ ꯀ ꯊꯣꯡꯗꯗ
ꯀꯩ ꯀ
ꯇꯞꯂꯒꯁꯨ ꯂꯩꯌꯦ ꯇꯜꯂꯒ ꯑꯗꯨ ꯂꯩꯌꯦ
ꯇꯥꯔꯕ
ꯇꯥꯏꯌꯦ
ꯀꯩꯒꯤ ꯆꯥꯛ ꯊꯣꯡꯗꯕꯅꯣꯏ ꯆꯥꯛ ꯊꯣꯡꯗꯦꯗ ꯀꯥꯏꯅ
ꯑꯩꯗꯣ ꯅꯣꯏꯃꯤꯅꯨꯀꯣ ꯈꯔ ꯀꯪꯍꯟꯒꯦ ꯇꯧꯕ
ꯀꯪꯍꯟꯕꯒꯤ ꯇꯧꯋꯤꯔꯥ ꯆꯥꯛ ꯊꯣꯡ ꯁꯠꯇꯥꯟꯋꯦ
ꯆꯥꯛ ꯊꯣꯡꯕ ꯇꯟꯕꯩꯅꯗ
ꯊꯗꯉꯔꯤꯕꯣ
ꯍꯥ
ꯂꯊꯦꯟꯗꯦꯉꯥꯏꯔꯔꯕꯣ
ꯑ ꯏꯊꯟ ꯅꯨꯡꯉꯥꯏꯔꯦ ꯅꯎ ꯅꯨꯄꯤꯁꯨ ꯆꯠꯈ꯭ꯔꯦ
ꯏꯁ ꯑꯗꯨꯅꯅꯦ ꯅꯪꯗꯅ ꯆꯥꯛ ꯊꯣꯡꯕ ꯇꯜꯂꯝꯕꯅꯦ ꯅꯣꯏꯃꯟꯗꯅ ꯀꯥꯏꯅ
ꯇꯥꯛꯇꯣꯏ ꯂꯩꯑꯦ ꯑꯌꯨꯛꯀꯤꯁꯨ ꯃꯌꯥꯝ ꯂꯩꯑ
ꯖꯥꯏꯕꯁꯥ ꯄꯤꯂ
ꯍꯦꯟꯖꯥꯡ ꯍꯦꯟꯖꯥꯡ ꯍꯦꯟꯖꯥꯡꯗꯤ ꯑꯁ ꯍꯥꯞꯄꯠ ꯆꯞ ꯃꯥꯟꯅꯩꯌꯦ ꯑꯩꯣꯏ ꯍꯟꯖꯥꯡ ꯆꯥꯗꯣꯏꯕꯤꯗꯧꯅ ꯆꯠꯁ꯭ꯔꯅ ꯈꯟꯕꯅꯦ
ꯅꯪ ꯅꯣꯏꯃꯜꯂꯦ ꯍꯥꯏꯔꯒꯗꯤ ꯀꯩꯅꯣ ꯇꯧꯔꯣ ꯊꯨꯝꯒ ꯇꯣꯂꯒ ꯏꯁꯤꯡꯗꯨꯒ ꯆꯥꯔꯣ ꯌꯥꯔꯦ
ꯁꯗꯃꯥꯟꯁꯨꯨꯡꯥꯡ ꯋꯥꯝ ꯇꯔꯦ
ꯑꯦ ꯅꯪ ꯅꯣꯏ ꯃꯥꯜꯂꯦ ꯑꯍꯥꯎꯕ ꯆꯥꯔꯔꯕꯣ
ꯑ ꯑ ꯃꯗꯤ ꯆꯥꯗ
ꯑꯩꯈꯣꯏꯅꯤ ꯑꯗꯨ ꯑꯣꯏꯔꯁꯨ ꯏꯟꯁꯥꯡ ꯀꯩꯀꯥ ꯌꯥꯎꯔꯨꯔꯅꯣꯕ ꯊꯨꯝꯒ ꯏꯁꯤꯡꯗ ꯇꯣꯜꯂꯒ ꯆꯥꯔꯣ
ꯍꯣꯏ ꯑꯗꯨꯗ
ꯎꯝ ꯍꯥꯏꯁꯤ
ꯌꯦꯡꯒꯤꯦ
ꯑ ꯀꯩꯅꯣ ꯉꯥꯡꯅꯤꯡꯉꯣ ꯉꯥꯡꯅꯤꯡꯗꯕꯒꯗ ꯇꯪꯈꯥꯏꯃꯣꯛ ꯍꯥꯏꯔꯒ ꯅ ꯅ ꯏꯗ
ꯂꯣꯟꯗ ꯊꯣꯛꯇ꯭ꯔꯦ
ꯑꯩ ꯇꯨꯃꯤꯅ ꯂꯩꯌ ꯑꯣꯝ ꯆꯥꯛꯅꯩ ꯌꯥꯝ ꯁꯥꯎꯕꯅ ꯂꯣꯏꯔꯦ ꯑꯩ
ꯑꯩꯗꯤ ꯏꯔꯨꯖ꯭ꯔꯥ ꯏꯪ ꯏꯪ ꯂꯧꯔ ꯐꯦꯟꯊꯥꯔ ꯂꯩꯕꯅꯤ
ꯈꯗꯒꯤ ꯉꯁꯥꯏ ꯏꯔꯨꯖꯔꯒ ꯊꯣꯛꯄꯗꯨ ꯀꯥꯏꯗꯒꯤ ꯀꯩ ꯀꯩꯅꯣ ꯆꯥꯛ ꯆꯥꯁꯤꯟꯅꯨꯔꯦ ꯑꯗꯨꯒꯤ ꯁꯨꯃꯥꯡꯁꯤꯦ ꯅꯝ ꯅꯝ ꯂꯥꯎꯔꯛꯏꯦ ꯍꯣꯔꯩꯅ ꯆꯪꯒ ꯑꯃꯨꯛ ꯂꯨꯔꯒꯦ ꯍ ꯑꯗꯨ ꯅꯨꯡꯉꯥꯏꯔꯦꯅꯦ ꯏꯔꯨꯖꯔꯒ ꯅꯨꯡꯉꯥꯏꯅꯦ ꯄꯣꯊꯥꯔꯤ ꯅꯨꯡꯉꯥꯏꯔꯅꯦ
ꯎ
ꯃꯊꯟꯗꯒ ꯑꯣꯏꯔꯦ ꯄꯨꯔꯥ ꯀꯌꯥꯁꯤꯔ ꯅꯤꯡꯇꯝꯕ ꯍꯥꯏꯗꯣ ꯇꯥꯔꯦꯅꯦ
ꯑꯆꯣ ꯇꯥꯔꯕ꯭ꯔꯣ
ꯃꯅꯦ ꯃꯅꯦ
ꯐꯩꯌꯦ ꯐꯩꯌꯦ ꯅꯣꯏꯗꯤ ꯅꯣꯏꯒꯤ ꯄꯨꯟꯁꯤꯁꯦ ꯌꯥꯝ ꯀꯠꯂꯛꯆꯩꯑ ꯅꯕꯨꯡ ꯑꯩꯈꯣꯏ
ꯎꯝ
ꯏꯁ ꯅꯎꯒꯤ ꯄꯨꯟꯁꯤꯁꯦ ꯌꯥꯝ ꯄꯥꯝꯃꯤ
ꯂꯧꯔꯣꯗ ꯑꯗꯨꯗꯤ
ꯄꯤꯔꯣ ꯄꯤꯔꯣꯗꯅ ꯄꯤꯁꯨ ꯄꯤꯗꯅ ꯀꯃꯥꯏꯅ ꯂꯧꯗꯣꯏꯅꯣ
ꯅꯪ ꯍꯩꯅꯧ ꯑꯆꯥꯔ ꯇꯧꯕ ꯍꯩ ꯍꯥꯏꯔ
ꯍꯩꯑ ꯍꯩꯌꯦꯦ ꯑꯗꯨ ꯍꯩꯅꯣꯗꯨ ꯂꯩꯔꯔꯗꯤ ꯄꯤꯕꯤꯌꯨ ꯍꯥꯏꯕ ꯑꯩꯅ ꯩꯅ ꯍꯥꯏꯕꯗꯤ ꯑꯩꯗꯣ ꯑꯆꯥꯔ ꯇꯧꯕꯤꯔꯗꯤ ꯅꯪꯒꯤꯁꯨ ꯄꯤꯕꯤꯔꯛꯀꯦ
ꯍꯥꯏꯩꯅꯧ ꯑꯁꯦ ꯇꯧꯕ ꯅꯧꯔꯤꯉꯩꯗ ꯇꯧꯕꯅ ꯍꯥꯎꯕ ꯅꯠꯇ꯭ꯔꯣ ꯍꯧꯖꯤꯛꯇꯛ ꯆꯠꯂꯀꯥꯟ ꯔꯦꯂꯤ꯭ꯔ
ꯀꯩꯁꯨ ꯑꯁ ꯑꯗꯨꯅ ꯍꯦꯟꯅ ꯍꯥꯎꯅꯦ
ꯍꯥꯏꯩꯅ ꯑꯣ ꯀꯌꯥ ꯍꯥꯄꯤꯌꯨ ꯍꯥꯏꯔꯤꯅꯣ ꯍꯩꯅ ꯌꯥꯝ ꯇꯥꯡꯉꯦꯕ
ꯇꯤꯟꯇꯃꯨꯛꯇꯛꯇꯤ ꯍꯥꯏꯌꯦ
ꯀꯨꯟꯃꯨꯛꯇꯇꯤ ꯌꯥ ꯃꯟ꯭ꯔ ꯀꯨꯟ ꯃꯨꯄꯨꯈꯅ ꯑꯆꯥꯔꯔꯣ
ꯀꯨꯟꯗꯨꯗꯤ ꯀꯔꯤꯁꯨ ꯅꯠꯇꯦ ꯀꯪꯉꯀꯥꯟꯗꯀꯣ ꯄꯤ ꯈꯤꯇꯪ ꯈꯤꯇꯪ ꯑꯣꯏꯗꯣꯏꯅꯦ
ꯑꯦ ꯀꯨꯟ ꯍꯥꯏꯔꯣ ꯇꯔꯥꯃꯨꯛꯇꯤ ꯄꯤꯗꯧ ꯂꯩꯅꯤ ꯍꯥꯏ
ꯕꯣꯇꯜ ꯑꯃꯁꯨ ꯐꯥꯔꯣꯏꯌꯦ ꯑꯗꯣ
ꯑꯗꯣ ꯑꯗꯨꯗꯤ ꯌꯦꯡꯉꯁꯤ ꯌꯦꯡꯉꯒ ꯌꯦꯡꯉꯒ ꯂꯩꯔꯗꯤ ꯍꯌꯦꯡ ꯊꯤꯟꯕꯤꯔꯛꯑꯒꯦ ꯑꯆꯥꯔꯗ ꯀꯌꯥꯝ ꯀꯨꯏ ꯆꯪꯗꯣꯏꯅꯣ
ꯑꯁ ꯄ꯭ꯔꯣꯁꯦꯁ ꯆꯪꯒꯅꯤ ꯊ꯭ꯔꯤ ꯅꯨꯃꯤꯠ ꯃꯔꯤ ꯃꯉꯥ
ꯅꯨꯃꯤꯠ ꯑꯗꯨꯠꯇꯦ ꯑꯩꯅ ꯍꯥꯏ ꯆꯥꯕ ꯌꯥ ꯌꯥꯕꯒꯤꯔꯣ ꯍꯥꯏꯁ
ꯆꯥꯕ ꯌꯥꯕꯗꯨꯗꯤ ꯅꯨꯃꯤꯠ ꯇꯔꯥꯃꯨꯛ ꯂꯩꯔꯀꯥꯟꯗ ꯆꯥꯕ ꯌꯥꯗꯣꯏꯅꯦ
ꯑꯦ ꯑꯗꯨꯗꯤ ꯍꯌꯦꯡ ꯌꯥꯔꯒꯗꯤ
ꯑꯩꯉꯣꯟꯗ ꯍꯥꯏꯌꯣ ꯑꯩ ꯑꯆꯥꯔꯁꯨ
ꯑꯆꯥꯔꯁꯨ ꯁꯦꯝꯕ ꯍꯥꯏꯩ ꯑꯗꯨꯒ ꯅꯁꯨ ꯁꯦꯝꯕ ꯍꯥꯏꯌꯦ ꯑ ꯅꯣꯏ ꯁꯤꯗꯤ ꯂꯣꯏꯔꯦꯍꯦ
ꯍꯥꯏꯅꯧ ꯍꯌꯦꯡ ꯍꯩꯅꯧꯗꯣ ꯍꯌꯦꯡ ꯊꯤꯟꯕꯤꯔꯒꯦ ꯅꯣꯏꯌꯦ ꯂꯩ ꯂꯩ ꯍꯥꯏꯌꯣ ꯃꯥꯅꯤꯀꯣꯔ
ꯍꯥꯏꯌꯦꯌꯦ ꯗꯤꯝꯀꯤ ꯗꯤꯝꯀꯤꯗꯨꯗꯤ ꯅꯤꯝꯀꯤꯗꯨꯗꯤ ꯏꯔꯥꯏ ꯂꯥꯏꯕ ꯄꯣꯠꯅꯤ ꯑꯥ ꯄꯤꯖꯥꯁꯨ ꯁꯦꯝꯕ ꯌꯥꯦ ꯑꯗꯣ ꯁꯦꯝꯕꯒꯤ ꯃꯆꯥꯛ ꯂꯩꯗ ꯐꯅꯤ
ꯀ ꯀꯁ ꯑꯃ ꯍꯥꯏꯕꯤꯅꯣ
ꯍꯌꯦ
ꯎꯝ ꯅꯪ ꯅꯪꯗꯤ ꯂꯨꯏ ꯪꯗꯤ ꯂꯣꯏ ꯍꯩꯔꯕꯅꯤ ꯃꯤ ꯀꯩꯅꯣꯁꯨ ꯁꯦꯝꯕ ꯍꯥꯏꯩꯕ꯭ꯔꯣ ꯃꯤꯁꯨ ꯁꯦꯝꯕ ꯍꯩꯕ꯭ꯔꯣ
ꯑꯗꯨꯁꯨ
ꯅꯣꯏ ꯍꯩ ꯅꯣꯏ ꯍꯩ ꯂꯩꯔꯝꯃꯤ ꯀꯦꯛꯁꯨ
ꯑꯗꯨ ꯌꯥꯝ ꯍꯥꯎꯕꯅꯦ ꯑꯗꯨꯁꯨ ꯑꯁ ꯁꯦꯝꯕ ꯌꯥꯏ
ꯁꯦꯝꯃꯒꯩꯅꯣ ꯅꯪ ꯑꯗꯨꯗꯤ ꯀꯩꯅꯣ ꯇꯧꯔꯦ ꯁꯦꯝꯃꯒ ꯌꯣꯟꯕ ꯌꯥꯔꯦꯅꯦ
ꯑꯗꯣ ꯂꯩꯅꯤꯉꯥꯏꯗꯣ ꯃꯀꯣꯛꯇꯣ ꯌꯥꯎꯗꯦ ꯑ ꯑꯗꯨ ꯑꯗꯨ ꯎꯝ ꯅ ꯂꯥꯛꯏꯕ ꯄꯣꯠꯅꯤꯗ ꯄꯥꯐꯣꯔꯒꯗꯣ ꯂꯩꯔꯒ ꯎꯗ ꯆꯨꯔꯣꯕꯗꯤ ꯁ ꯁꯦꯝꯃꯕ ꯆꯥꯒꯦ ꯂꯕꯏ
ꯅꯅꯦ ꯀꯥꯏ ꯀꯥꯏ ꯂꯩꯩ ꯇꯝꯃꯤꯕ
ꯑꯩꯗꯤ ꯂꯣꯏꯅ ꯍꯩꯅ ꯝꯁꯨꯁꯦꯃ
ꯇꯝꯃꯤꯕ ꯌꯨꯇꯨꯨꯞꯇꯒꯤ ꯌꯨꯇꯨꯕꯇꯒꯤ ꯇꯝꯃꯤꯔꯣ
ꯍꯣꯏ
ꯑ
ꯆꯤꯀꯟ ꯆꯤꯀꯟ ꯌꯦꯟꯒꯤ ꯄꯤꯀꯜꯁꯨ ꯁꯦꯝꯕ ꯍꯩꯏꯌꯦ꯫
ꯑꯁ ꯅꯪ ꯅꯪꯗꯤ ꯌꯥꯝ ꯂꯣꯏ ꯍꯩ ꯂꯩꯔꯝꯃꯦꯅꯦ ꯂꯩꯔꯝꯃꯦꯅꯦ꯫
ꯑꯩ ꯅꯍꯥꯟꯒꯩ ꯅꯪ ꯈꯪꯗꯔꯤꯗꯣ ꯑꯁ ꯑꯩꯅ ꯍꯥꯏꯕꯤꯗꯕꯩꯀꯣ꯫
ꯑꯁ ꯅꯪ ꯅꯪ ꯅꯪꯒꯨꯝꯕ ꯑꯩꯈꯣꯏ ꯑꯩ ꯅꯨꯄꯤ ꯐꯪ ꯐꯪꯉꯝꯃ ꯇꯥꯔꯒꯗꯤ ꯑꯩ ꯂꯥꯏꯕꯛ ꯌꯥꯝ ꯐꯥꯅꯦꯃꯤ꯫
ꯅꯪꯗꯤ ꯑꯩꯕꯨ ꯑꯗꯨꯝ ꯀꯞꯐꯜꯂꯦ ꯑꯗꯨꯒꯤꯗꯤ
ꯎꯝ ꯅꯪꯗꯤ ꯃꯤꯅ ꯂꯧꯔꯒꯦ ꯍꯥꯏꯔꯁꯨ ꯅꯪ ꯑꯗꯨꯝ ꯀꯥꯎꯗꯨꯝ ꯀꯥꯎꯁꯤꯟꯅꯔꯒ ꯂꯩꯔꯦ꯫
ꯑꯁ ꯅꯪꯁꯨ ꯐꯣꯟꯁꯨ ꯇꯧꯕꯤꯔꯛꯇꯦ ꯎꯝ ꯐꯣꯟꯒꯤ ꯁꯨꯡꯇꯧ ꯇꯧꯔ ꯅꯠꯇ꯭ꯔꯒ ꯂꯧꯔꯒꯦ ꯂꯧ ꯑꯗꯨꯗꯤ ꯑꯣꯏꯗꯦꯗ꯫
ꯑꯁ ꯅꯪ ꯂꯣꯏ ꯍꯥꯏꯔꯛꯑꯝꯃꯗꯤ
ꯑꯗꯣ ꯑꯝ ꯁꯔꯤꯔꯥ꯫ ꯁꯤꯔꯥꯈꯣꯡ ꯆꯤꯂꯤꯗꯣ ꯑꯗꯨꯕꯨ ꯀꯗꯥꯏꯗ ꯂꯩꯕ꯭ꯔꯥ ꯀꯣ ꯀꯗꯥꯏꯗ ꯐꯪꯕ꯭ꯔꯥ ꯀꯣ꯫
ꯀꯔꯤ ꯍꯥꯏꯕ꯫
ꯃꯔꯣꯛ ꯑꯇꯦꯛꯄ ꯑꯁꯥꯡꯕ ꯑꯉꯥꯡꯕꯗꯣ ꯑꯗꯨꯗꯣ ꯑꯆꯧꯕꯗꯣ꯫
ꯃꯣꯔꯣꯛ ꯑꯇꯦꯛꯄ ꯑꯁꯥꯡꯕ ꯑꯉꯥꯡꯕ꯫
ꯍꯣꯢ ꯕꯖꯥꯔ ꯃꯅꯨꯡꯗ ꯑꯁꯤꯒꯤ ꯑꯗꯨ ꯅꯠꯇꯕ ꯎꯝ ꯑꯗꯨꯗꯗꯤ ꯌꯣꯟꯗꯦ꯫
ꯕꯖꯥꯔꯗ ꯐꯪꯗ꯭ꯔꯗꯤ ꯀꯗꯥꯥꯏꯗ ꯐꯪꯉꯗꯣꯏꯅꯣ ꯑꯗꯨꯗꯤ ꯑꯗꯨꯗꯤ ꯊꯥꯕ ꯇꯥꯕꯅꯤꯅꯦ꯫
ꯈꯪꯗꯦ ꯑꯗꯣ ꯄꯥꯝꯃꯦ ꯑꯗꯨꯗꯣ꯫ ꯏꯟꯖꯥꯡ ꯊꯣꯡꯕꯗ ꯍꯥꯞꯂ ꯈꯨꯍꯥꯎꯅꯤ ꯃꯍꯥꯎ ꯇꯣꯡꯉꯥꯟꯕꯅꯤ ꯍꯥꯎ
ꯑꯣ ꯏꯟꯖꯥꯡ ꯏꯟꯖꯥꯡ ꯊꯣꯡꯕꯗ ꯍꯥꯞꯅꯕ꯭ꯔꯥ ꯍꯥꯏꯖꯤꯕꯣ꯫
ꯍꯣꯏ꯫
ꯑꯦ꯫ ꯑꯗꯨꯗꯤ ꯃꯣꯔꯣꯛ ꯃꯣꯏ ꯐꯥꯝ ꯇꯧꯕꯗꯣ ꯑꯗꯨꯒꯨꯝꯕꯗ ꯐꯪꯂꯅꯤꯅꯦ꯫
ꯑꯗꯣ ꯑ ꯍꯥ
ꯏꯕꯥꯅꯤꯁꯨ ꯐꯥꯝ ꯇꯧꯔꯨꯁꯤꯔꯣ ꯃꯣꯔꯣꯛ ꯐꯥꯝ ꯍꯩꯕ꯭ꯔꯣ꯫
ꯑ ꯍꯩꯇꯦ ꯑꯗꯨꯗꯤ ꯑꯇꯣꯞꯄ ꯍꯥꯏꯔꯁꯨ ꯍꯩꯇꯕ ꯈꯔꯁꯨ ꯌꯥꯎꯋꯦ꯫
ꯆꯥꯅꯩ ꯅꯪ ꯅꯪꯅ ꯍꯩꯔꯤ ꯖꯦ ꯅꯪꯅ ꯍꯩꯔꯤꯖꯦ ꯊꯤꯕꯣꯡ ꯆꯥꯅꯕ ꯈꯛꯇꯅꯤꯅꯦ꯫
ꯑꯗꯨꯗꯤ ꯑꯁ ꯑꯩꯅ ꯍꯥꯢꯔꯤꯖꯦ ꯅꯣꯏꯅ ꯍꯩꯇꯕꯗꯨꯅꯦ ꯑꯩꯅ ꯍꯥꯏꯔꯤꯖꯦ꯫
ꯃꯣꯔꯣꯛ ꯐꯥꯝ ꯇꯧꯕꯩꯕꯨ ꯍꯩꯅꯤ ꯀꯩꯅꯣ꯫
ꯍꯣꯏ ꯊꯥꯔꯒ ꯑ ꯀꯩꯅꯣ ꯇꯧꯕꯗꯨꯗꯤ ꯍꯩꯅꯤꯗ ꯑꯗꯨꯕꯨꯗꯤ꯫ ꯑꯗ ꯑꯩꯅ ꯁꯤꯗꯣꯛꯄꯗꯣ ꯑꯗꯨꯒꯨꯝꯕꯗꯣ ꯇꯟꯕꯒꯤꯅꯦ
ꯑꯦ꯫
ꯁꯦꯝ ꯁꯥꯕꯒꯤꯗꯤ ꯑꯁ ꯍꯩꯌꯦ꯫
ꯍꯣꯏ ꯆꯥꯅꯕ ꯁꯦꯝ ꯁꯥꯕꯩꯗꯤ ꯍꯩꯅꯦꯕ꯫
ꯍꯣꯏ ꯍꯩꯌꯦ꯫
ꯆꯤꯡꯗ ꯐꯥꯝꯒ ꯇꯧꯕꯩ ꯍꯩꯇꯕꯩ ꯋꯥꯅꯦꯕ ꯅꯠꯇ꯭ꯔꯣ꯫ ꯍꯩꯇꯕꯩ ꯑꯣꯏꯔꯝꯃꯣꯏꯗ ꯇꯟꯕ ꯑꯣꯏꯔꯝꯅꯤꯗ꯫
ꯅꯠꯇꯦ ꯅꯠꯇꯦ ꯍꯩꯇꯕꯒꯤꯅꯦ꯫
ꯍꯣꯏꯅꯦ ꯑꯗꯨꯒꯨꯝꯕ ꯇꯝ ꯇꯝꯒꯗꯕ ꯃꯤ ꯅꯠꯇꯦꯅꯦ ꯅꯣꯏꯗꯤ ꯌꯥꯝ ꯅꯨꯡꯉꯥꯏ ꯄꯨꯟꯁꯤꯅꯦꯕꯀꯣ꯫
ꯑꯗꯨꯖꯨ ꯑꯗꯨꯅꯦ ꯍꯌꯦꯡꯋꯥꯏꯖꯨ ꯅꯨꯡꯉꯥꯏꯅ ꯊꯝꯕꯤꯌꯣ ꯑꯩꯖꯦ꯫
ꯅꯤꯡꯊꯧ ꯅꯤꯡꯊꯧ ꯑꯩꯒꯤ ꯃꯆꯥ ꯃꯆꯥꯒ ꯆꯞ ꯃꯥꯟꯅꯕꯅꯦꯕ ꯅꯠꯇ꯭ꯔꯣ
ꯑꯁ ꯑꯗꯨꯃꯛꯇꯤ ꯅꯠꯇꯦꯗ
ꯏꯁꯁ ꯑꯗꯨꯅꯤꯗ
ꯀꯥꯏꯗꯒꯤ
ꯍꯌꯦꯡꯋꯥꯥꯏ ꯂꯨꯅ ꯊꯝꯕꯤꯗꯣꯏꯅꯤ ꯁꯤ ꯂꯥꯛꯑꯣꯁꯦ
ꯑꯩꯥꯏ ꯌꯨꯝ ꯌꯨꯝ ꯄꯥꯟꯗꯒꯤꯅꯦꯁꯨꯇꯣꯛ ꯊꯣꯡꯍꯜꯂꯦꯀꯣ
ꯀꯥꯏꯗꯅꯣ ꯈꯟꯗꯦꯅ ꯑꯗꯨꯒꯨꯝꯕ ꯋꯥꯈꯜ ꯊꯣꯛꯇ꯭ꯔꯤꯗꯣ
ꯎ ꯅꯨꯡꯉꯥꯏ ꯊꯝꯗꯣꯏꯅꯤ ꯀꯩꯅꯣ
ꯍꯥꯏꯔꯨ ꯋꯥꯅꯦ ꯇꯝꯕ ꯉꯝꯗꯦ
ꯅꯨꯡꯉꯥꯏꯅ ꯊꯝꯕꯤꯗꯨꯣꯏꯅꯦ ꯑꯩꯈꯣꯏ ꯏꯆꯟꯕꯨ ꯀꯩꯅꯣ ꯅꯪ ꯑꯁꯤꯃꯛ ꯆꯥꯛꯏ ꯆꯥꯛ ꯆꯥꯔꯣꯏꯗ꯭ꯔꯣ ꯁꯤꯁ ꯆꯥꯔꯣ
ꯈꯔ ꯆꯥꯗꯕꯤꯗ ꯂꯩꯕ꯭ꯔꯥ ꯍꯥꯏꯕ꯭ꯔꯅ ꯈꯟꯕ
ꯆꯔꯤ ꯆꯥꯗꯣꯏ ꯅꯥꯠꯇꯔꯣ
ꯍꯣꯏ
ꯍꯣꯏ ꯑꯗꯨꯅꯦꯕ ꯆꯥꯎꯕ ꯀꯩ ꯀꯩꯅꯣ ꯀꯥꯡꯁꯣꯏꯗ ꯀꯩꯅꯣ ꯊꯣꯡꯉꯒ ꯆꯥꯔꯨ ꯀꯩꯅꯣ
ꯏꯟꯁꯪ ꯑꯍꯥꯎꯕ ꯂꯥꯡꯗ ꯏꯟꯖꯥꯡ ꯑꯍꯥꯎꯕ ꯆꯥꯕꯗꯤ ꯍ ꯐꯠꯇꯕꯅꯤꯅ ꯀꯥꯡꯁꯣꯏꯒꯨꯝꯕ ꯆ ꯀꯥꯡꯁꯣꯏꯒꯨꯝꯕꯅꯤꯅꯀꯣ ꯈ꯭ꯋꯥꯏꯅꯤ ꯐꯕꯅꯤ
ꯑꯗꯣ ꯅꯨꯡꯗꯥꯡꯅ ꯆꯥꯛ ꯌꯦꯟꯁꯥꯛ ꯑꯍꯥꯎ ꯑꯍꯥꯎꯕ ꯆꯥꯕꯁꯤꯗ ꯍꯦꯟꯅ ꯅꯨꯡꯉꯥꯏꯅꯩ
ꯗꯤ ꯅꯨꯡꯉꯥꯏ ꯐꯗꯤ ꯐꯠꯇꯕꯅꯦ ꯑꯗꯨꯝ ꯑꯩꯈꯣꯏꯒꯤ ꯀꯩ ꯍꯥꯏꯁꯤꯗ ꯕꯤ ꯄꯤ ꯏꯁꯇꯣꯛꯒꯨꯝꯕ ꯇꯧꯕ ꯈꯣꯠꯄ ꯇꯧꯕꯗꯣ ꯅꯨꯡꯗꯥꯡꯗ ꯑꯍꯥꯎ ꯑꯍꯥꯎꯕ ꯆꯥꯕꯩꯅꯤ ꯏ ꯆꯦꯟꯕ ꯀꯩꯅꯣꯗ ꯄꯣꯛꯈꯥꯏꯔꯛꯄꯩꯅꯦꯕ ꯄꯪ ꯂꯥꯎꯅ ꯕꯣꯝ ꯄꯣꯈꯥꯏꯔꯛꯄꯗ ꯚꯥꯏꯅꯦꯀꯣ ꯄꯣꯛꯈꯥꯏꯔꯛꯄꯩꯅꯦꯕ
ꯎꯝ
ꯌꯥꯝ ꯁꯥꯏꯅ ꯑꯩꯈꯣꯏ ꯏꯁꯥꯥꯁꯦ ꯍꯣꯏ ꯈꯪꯕꯅꯦ ꯗꯣꯛꯇꯔ ꯍꯥꯟꯅ ꯇꯝꯃꯝꯕꯅꯦ ꯗꯣꯛꯇꯔ ꯇꯝꯃꯝꯕꯅꯦ ꯑꯗꯨꯅ ꯗꯣꯛꯇꯔꯗꯨꯣ ꯑꯣꯏꯗꯕꯒꯤꯅꯦ ꯁꯗ ꯇꯥꯔ ꯂꯩꯔ ꯇꯇꯩ ꯂꯩꯕꯅꯤ
ꯍꯣꯏꯅꯦ ꯈꯟꯕꯤꯌꯨ ꯍꯥꯏꯔꯒꯁꯨ ꯈꯟꯕꯤꯗꯦ
ꯍꯣꯏ ꯑꯗꯣ ꯑꯩ ꯗꯣꯛꯇꯔ ꯑꯣꯏꯔꯝꯃꯗꯤ ꯁꯤ ꯌꯥꯝꯅ ꯐꯒꯗꯕꯅꯤꯅꯦ ꯅꯪꯒꯤꯁꯨ ꯑꯣ ꯇꯤ ꯇꯝ ꯂꯣꯏꯔꯕꯅꯤꯅꯀꯣ
ꯎꯝ
ꯌꯥꯝ ꯆꯥꯅ ꯑꯗꯨꯝ ꯍꯣꯏ ꯁꯣꯏꯔꯤ
ꯒ꯭ꯌꯥꯟ ꯇꯥꯗ꯭ꯔꯦꯗꯣ ꯇꯧꯔꯤꯁꯦ
ꯑꯩꯗꯤ ꯅꯨꯄꯥ ꯅꯍꯪꯁꯤ ꯂꯥꯡꯉꯨꯕꯒꯤꯅꯦ ꯀꯣꯏꯆꯠ ꯆꯕꯒꯤ ꯐꯌꯦ
ꯑꯗꯨꯗꯤ ꯏꯔꯣꯖꯔ ꯂꯣꯏꯕꯒꯤ ꯅꯨꯡꯉꯥꯏ ꯑꯃ ꯇꯧꯔꯦ
ꯍꯣꯏ ꯑꯗꯨꯅꯦ ꯑꯩꯅ ꯄꯥꯝꯃꯤꯁꯤ ꯑꯗꯨ ꯅꯨꯡꯉꯥꯏꯅ ꯂꯩꯔꯝꯒꯅꯦꯀꯣ ꯍꯧꯖꯤꯛ ꯑꯩꯗꯤ ꯀꯥꯡ ꯀꯥꯡꯅ ꯄꯥꯏꯕꯨ ꯁꯥꯕ ꯒꯤꯌꯟ ꯃꯦꯟꯇꯥꯗꯦꯗ꯫
ꯇꯩꯅꯤꯡꯉꯥꯏ ꯂꯨꯁꯟ ꯑꯃ ꯂꯩꯕꯅꯦ ꯑꯗꯨꯗꯣ ꯇꯩꯌꯣ꯫
ꯑꯣꯗꯣ ꯃꯣꯁ ꯔꯣ꯫
ꯍꯥꯥ꯫
ꯃꯣꯂꯣꯝ ꯇꯩꯕꯗꯨꯔꯣ꯫
ꯃꯣꯂꯣꯝ ꯅꯠꯇꯦ ꯂꯣꯁꯟ ꯂꯣꯁꯟ꯫
ꯂꯣꯁꯟ꯫
ꯑꯁꯤꯗꯤ ꯀꯣ ꯐꯥꯔꯃꯥꯁꯤꯗ ꯌꯣꯟꯕꯅꯦ꯫
ꯍꯣꯏꯅꯦ ꯅꯪ ꯍꯥꯏꯗꯣ ꯈꯪꯉꯤꯅꯦ ꯑꯣ ꯗꯣꯃꯣꯁ ꯀꯧꯕꯅꯦ꯫
ꯑꯣꯏꯔꯝꯒꯗ꯭ꯔꯥ ꯈꯪꯗꯦ꯫
ꯍꯣꯏꯅꯦ ꯍꯣꯏ ꯐꯗꯤ ꯐꯩꯌꯦꯕ ꯀꯣ ꯀꯣꯔꯒꯦꯠꯀꯤ ꯇꯥꯏꯞ ꯇꯧꯕ ꯅꯠꯇ꯭ꯔꯣ ꯀꯣꯔꯒꯦꯠꯒꯤ ꯇꯥꯏꯞ꯫ ꯑꯗꯨꯒꯨꯝꯕꯗꯣ ꯑꯩ ꯇꯩꯕꯗ ꯍꯩ